ꯍꯜꯂꯣ
ꯇꯥꯕ
ꯇꯥꯏ
ꯀꯦꯗꯗꯅꯣ
ꯏ ꯊꯝꯃ ꯂꯩꯔꯤ
ꯑꯦ ꯐꯣꯟ ꯇꯧꯔꯛꯀꯦ ꯑ ꯇꯥꯗꯕ
ꯀꯤꯗꯣ
ꯎꯝ
ꯏꯁ ꯀꯃꯥ ꯇꯥꯔꯤ
ꯃꯤꯅ ꯇꯧꯔꯛꯑꯝꯕ꯭ꯔꯕ ꯃꯤꯁꯨ
ꯍ ꯍ ꯍ
ꯃꯤ ꯇꯧꯔꯛꯄꯩ ꯃꯥꯜꯂꯤꯗ
ꯌꯥꯝ ꯂꯣꯡꯅꯤꯡꯉ ꯑꯩꯁꯤꯗ ꯆꯠꯅꯤ ꯌꯥꯝ ꯊꯦꯡꯅꯩ ꯍꯥ
ꯀꯔꯤ ꯀꯔꯤ
ꯀꯩꯅꯣ
ꯆꯠ ꯆꯠ ꯊ ꯌꯥꯝ ꯊꯦꯡꯅꯅ
ꯑꯩꯉꯣꯟ ꯅꯉ ꯅꯣꯛꯁ ꯂꯩꯔꯕ
ꯅꯪꯉꯣꯟꯗ ꯅꯠꯇꯦꯍꯦ ꯅꯪꯕꯣ
ꯑꯣꯀꯦꯦ
ꯎꯝ ꯑꯩ ꯊꯝꯈ꯭ꯔꯒ ꯃꯤ ꯇꯧꯔꯛꯑꯝꯕ꯭ꯔꯣ
ꯀꯕ
ꯑꯩ ꯊ ꯇꯠꯈ꯭ꯔꯒ ꯃꯤ ꯇꯧꯔꯛꯑꯝꯕ꯭ꯔꯕ ꯍꯧꯖꯤꯛꯅꯦ ꯃꯃꯥꯡꯗ ꯑꯇꯣꯞꯄ ꯃꯤ ꯇꯧꯔꯝꯕ꯭ꯔꯥ
ꯑꯥ
ꯑꯗꯨ ꯀꯔꯤ ꯍꯥꯏꯕ ꯅꯪꯅ ꯌꯥꯝ ꯍꯔꯥꯎꯅ ꯂꯩꯔꯝꯃꯤꯁꯦ ꯀꯔꯤ ꯀꯔꯤ ꯍꯥꯏꯔꯛꯏꯅꯣ
ꯅꯠꯇꯦ ꯑꯃ ꯃꯤ ꯑꯃꯗꯣ ꯀꯣꯜꯗꯣ ꯃꯥꯒꯤ ꯇꯥꯛꯇꯣ ꯂꯣꯏꯈ꯭ꯔꯕ ꯑꯗꯨꯗꯤ ꯀꯞꯄꯒꯤ ꯏꯃꯣꯖꯤꯗꯣ ꯊꯥꯔꯛꯄ ꯑꯗꯨꯒꯤ ꯎꯝ ꯅꯣꯛꯔꯒ ꯂꯩꯕꯅꯤꯗ
ꯍꯝ ꯑꯩꯗꯤ ꯐꯣꯟ ꯊꯝꯈꯤꯕꯗ ꯉꯥꯏꯔꯤ ꯃꯦꯁꯦꯖ ꯀ ꯀꯔꯤꯝ ꯈꯪꯈꯤꯗ꯭ꯔꯦꯅ
ꯑꯩꯔꯣ ꯅꯠꯇꯦ ꯅꯪ ꯍꯦꯛ ꯊꯝꯈꯤꯕꯒ ꯍꯥ ꯄꯩꯁꯥ ꯊꯥꯅꯁꯤ ꯍꯣꯏꯌꯦ ꯏꯁ ꯏ ꯑꯩ ꯑꯗꯨꯝꯃꯥꯏꯅ ꯀꯤꯒꯗꯕ ꯃꯤ ꯅꯠꯇꯦꯍꯦ
ꯎ
ꯅꯨꯄꯤ ꯃꯆꯥ ꯑꯣꯏꯔꯁꯨ ꯒꯁꯃꯟꯗ ꯂꯩ
ꯑꯣ ꯑꯩꯅ ꯁꯨꯝ ꯈꯜꯂꯨꯕ ꯑꯩꯅ ꯂꯥꯟꯕ ꯇꯥꯔꯦ
ꯌꯥꯗꯤ ꯅꯪ ꯀ ꯇ ꯏꯗꯤ ꯂꯩ ꯅꯪ
ꯑꯩ ꯒ ꯂꯩ
ꯑꯩꯈꯣꯏꯒꯤ ꯕꯣꯔꯗꯤꯡꯗꯕꯨꯗꯤ ꯂꯩꯅꯤ ꯈꯪꯉꯦ ꯑꯗꯣ ꯅꯪꯅ ꯂꯩꯐꯝ ꯗꯤꯁꯇ꯭ꯔꯤꯛꯇ ꯑꯦꯛꯖꯦꯤ ꯍꯥꯏꯔꯛꯀꯅꯨ
ꯗꯤꯁꯇ꯭ꯔꯤꯛꯁꯦ ꯀꯦꯅ ꯍꯧꯋꯤ
ꯀꯅ ꯍꯣꯏꯕ
ꯎꯝ
ꯍꯨꯍꯨ ꯍꯨ
ꯈꯪꯕ
ꯀꯦꯅ ꯍꯧꯕꯗꯤ ꯀꯛꯆꯤꯡ ꯂꯩꯔꯦ
ꯑꯥ ꯅꯣꯏꯒ ꯅꯛꯄ꯭ꯔꯣ ꯂꯥꯞꯄ꯭ꯔꯣ
ꯍꯥꯥ
ꯍ
ꯑꯣ
ꯅꯣꯏꯒꯤꯗꯒꯤ ꯅꯛꯄ꯭ꯔꯥ ꯂꯥꯞꯄ꯭ꯔꯥ
ꯅꯛꯏꯅ ꯑꯩꯈꯣꯏ ꯎꯝ ꯌꯨꯝꯗꯒꯤ ꯨꯝ ꯑꯗꯨꯝ ꯂꯅꯥꯜꯂꯒ ꯆꯠꯄꯅꯤꯅ
ꯑꯣ ꯑꯗꯨ ꯑꯩꯈꯣꯏꯒꯤ ꯑꯩꯈꯣꯏꯒꯤ ꯂꯥꯜꯂꯒ ꯂꯩꯕꯅꯦꯕ ꯅꯪꯒꯤ
ꯑꯦ ꯅꯪꯁꯦ ꯈꯛꯇꯤꯂ
ꯃꯥꯅꯦ
ꯑꯗꯨ ꯅꯪꯗꯤ ꯅꯔꯣꯟ ꯈꯣꯏꯗꯤ ꯀꯩꯒꯤꯅꯦ
ꯑꯦ ꯑꯗꯨ ꯑꯣꯏꯔ ꯑꯦ ꯅꯪ ꯂꯣꯟ ꯂꯧꯧꯔ ꯉꯥꯡꯉ ꯑꯩ ꯂꯣꯟ ꯀꯨꯏꯨ ꯍꯥꯏꯔꯣ
ꯑꯝꯇ ꯈꯣꯏꯔꯣꯅꯦ
ꯏꯁ ꯍꯤ ꯍꯤ ꯍꯤ ꯍꯤ
ꯅꯠꯇꯦ ꯇꯥꯕ ꯌꯥꯝ ꯅꯨꯡꯉꯥꯏꯕꯅꯦꯕ ꯃꯔꯣꯟ ꯈꯣꯏꯕꯁꯦ
ꯏꯀꯥꯏꯗ
ꯑꯦ ꯅꯪꯒꯤ ꯅꯁꯥꯒꯤ ꯅꯔꯣꯟꯗꯨ ꯅꯪ ꯏꯀꯥꯏ ꯍꯥꯏꯔꯗꯤ ꯅꯪ
ꯍꯣꯏ ꯑꯗꯨꯁꯨ ꯍꯥꯏꯗꯤ ꯂꯣꯟ ꯈꯣꯏꯕ ꯉꯥꯛꯇ ꯁꯥꯟꯅꯔꯗꯤꯀꯣ ꯀꯔꯤꯝ ꯈꯟꯗꯦꯕ ꯂꯣꯟ ꯅꯧꯕꯒ ꯁꯥꯟꯅꯔꯗꯤ
ꯑꯩꯁꯨ ꯃꯔꯣꯟ ꯈꯣꯏꯅ ꯇ꯭ꯔꯥꯏꯞ ꯑꯩꯈꯣꯏꯁꯨ ꯑꯩꯁꯨ ꯑꯩꯒꯤ ꯃꯔꯣꯟ ꯈꯣꯏꯕꯅ ꯏꯀꯥꯏ ꯍꯥꯢꯔꯒ ꯉꯥꯡꯗ꯭ꯔꯗꯤ ꯑꯩꯈꯣꯏꯗꯤ ꯅꯪꯅ ꯃꯔꯣꯟ ꯈꯣꯢ
ꯎꯝ ꯅꯣꯏꯗꯤ ꯐꯠꯂꯣꯏ ꯇꯜꯂꯦ ꯎꯝ ꯃꯔꯣꯟ ꯀꯣꯏꯕꯗꯣ ꯉꯥꯡꯉꯣ ꯇꯥꯅꯤꯡꯉꯦ ꯍꯥꯏꯔꯅꯦꯕꯀꯣ
ꯎꯝ
ꯉꯥꯡꯉꯨꯔꯒ ꯍꯦꯛꯇ ꯅꯣꯛꯂꯛꯑꯅꯤ ꯑꯗꯨꯗꯤ ꯏꯀꯥꯏꯗ꯭ꯔꯣ
ꯀꯔꯤꯒꯤ ꯇꯧꯅꯉꯥꯢ ꯃꯤꯒ ꯃꯤꯒ ꯑꯃ ꯆꯞ ꯃꯥꯟꯅꯕꯁꯤꯕꯨ ꯑꯩꯈꯣꯏꯁꯨ ꯃꯔꯣꯟ ꯈꯣꯏꯅ ꯑꯩꯈꯣꯏꯗꯤ ꯅꯣꯏꯒ ꯈꯣꯏꯗꯕꯒ ꯉꯥꯡꯅꯒꯦꯔꯥ ꯀꯔꯤ ꯇꯧꯒꯦꯔꯥ ꯑꯩꯈꯣꯏꯗꯤ ꯑꯗꯨꯝ ꯈꯣꯏꯈ꯭ꯔꯕꯅꯤ ꯈꯣꯏꯌꯦ
ꯍꯣꯏ ꯑꯗꯨ ꯑꯗꯨꯅ ꯑꯃꯨꯛ ꯅꯣꯏꯒꯤ ꯀꯩ ꯍꯥꯏꯅꯤ ꯑꯃ ꯂꯩꯈ꯭ꯔꯦꯗꯅ ꯑꯩꯈꯣꯏꯅ
ꯃꯇꯦꯛ ꯑꯃ ꯑꯣꯏꯔꯁꯨ ꯉꯥꯡꯕ ꯌꯥꯢꯅ
ꯎꯝ ꯅꯣꯏꯒꯤꯁꯦ ꯑꯩꯈꯣꯏ ꯍꯦꯜꯂ ꯂꯩꯔꯕ
ꯑꯥ
ꯂꯝꯈꯥꯏ ꯂꯝꯈꯥꯏꯔꯣꯝꯗ ꯈꯥꯏꯖꯤꯟꯗꯕꯤꯗ ꯆꯠꯈꯤꯕꯗ
ꯂꯥꯝꯈꯥꯢꯔꯣꯝꯗ ꯎꯝ ꯀꯃꯥꯏ ꯍꯥꯏꯅꯤ ꯂꯥꯝꯈꯥꯏꯔꯣꯝꯗꯩ ꯈꯔ ꯍꯦꯂꯒꯅꯤ ꯅꯪ ꯄꯥꯂꯦꯟ ꯇꯥꯕꯔꯥ
ꯈꯪꯉꯤꯅꯦ ꯑꯩꯅ ꯄꯟꯕꯗꯨ ꯅꯨꯡꯉꯥꯏꯇꯕꯒꯤ ꯄꯟꯗꯕꯅꯤ ꯏꯁ ꯄ꯭ꯂꯦꯟ ꯇꯥꯕꯔꯥ ꯒꯥꯢꯅ ꯂꫭꯏꯔ‌ꯦ ꯑꯗꯨꯐꯥ‌ꯎ ꯇꯥꯗꯔꯗꯤ ꯅꯪꯁꯨ
ꯌꯥꯝꯅ ꯎꯝ ꯑꯗꯨ ꯃꯅꯥꯛꯇ ꯅꯛꯈ꯭ꯔꯦ
ꯑꯩꯈꯣꯏꯒꯤ ꯀꯦꯟꯇꯁꯨ ꯆꯤꯡꯉꯤꯕ ꯑꯗꯨꯒ ꯇꯥꯕ꯭ꯔꯥꯒ
ꯈꯪꯗꯕ꯭ꯔꯅ ꯈꯟꯕꯅꯤ ꯀꯔꯤꯅꯣ ꯅꯪꯅ ꯑꯗꯨꯒꯤ ꯑꯃꯨꯛ ꯋꯥꯈꯥꯜ ꯅꯨꯡꯉꯥꯏꯗꯤꯗꯨꯅ
ꯑꯗꯨ ꯑꯣꯏꯔꯁꯨ ꯁꯨꯝ ꯅꯪꯒꯤ ꯈꯨꯍꯥꯢꯗꯣ ꯌꯥꯝ ꯅꯣꯛꯅꯤꯡꯕ ꯑꯗꯨ ꯌꯧꯗ꯭ꯔꯤꯀꯥꯟꯗ ꯂꯩꯕ ꯅꯣꯏꯒꯤ
ꯌꯧꯋꯦ ꯌꯧꯋꯦ ꯅꯪꯅꯔꯦ
ꯌꯦꯅꯒꯔ
ꯅꯪꯅꯔꯤ
ꯃꯔꯤꯡꯁꯨ ꯅꯠꯇꯕ ꯑꯗꯨꯒ ꯅꯪꯁꯦ
ꯃꯔꯤꯡ ꯅꯠꯇꯦ ꯁꯀꯣ ꯀꯣꯂꯦꯖꯇꯣ ꯑꯗꯨ ꯇꯥꯕ꯭ꯔꯥ
ꯇꯥꯏ
ꯀꯝꯂꯥ ꯊꯕꯤ
ꯑ
ꯑꯗꯨ
ꯑꯦ ꯑꯗꯨꯗꯤ ꯌꯥꯝꯅ ꯐꯖꯕ ꯈꯨꯜꯅꯤ ꯑꯗꯤ
ꯎꯝ
ꯌꯥꯝꯅ ꯐꯖꯕ ꯖꯄꯥꯟꯒ ꯃꯥꯟꯕ ꯈꯨꯟꯅꯤꯅꯦ ꯑꯗꯨꯗꯤ
ꯐꯖꯕ ꯈꯨꯟꯗꯒꯤ ꯍꯧꯔꯛꯄꯅꯤ
ꯎꯝ ꯐꯖꯕ ꯈꯨꯟꯗꯒꯤ ꯍꯧꯔꯛꯄ ꯐꯖꯕ ꯈꯨꯟꯗꯒꯤ ꯍꯧꯔꯛꯄ ꯐꯖꯕ ꯂꯩꯁꯥꯕꯤꯅꯤ ꯑꯗꯣ
ꯏꯁ ꯑꯗꯨꯁꯨ ꯑꯗꯨꯗꯤ ꯊꯥꯒꯠꯃꯟꯗ꯭ꯔꯦ
ꯅꯣꯏꯒꯤ ꯅꯣꯏꯒꯤ ꯑꯗꯣꯝꯒꯤ ꯂꯝꯕꯤꯗꯣ ꯌꯥꯝ ꯂꯅꯥꯜꯂꯤꯅꯦ
ꯎꯝ ꯑꯗꯨꯒꯅꯦ ꯄ꯭ꯂꯦꯟ ꯄꯥꯏꯔꯤꯅꯦꯕ ꯍꯧꯖꯤꯛ ꯑꯩꯁꯦ ꯄ꯭ꯂꯦꯟ ꯄꯥꯏꯔꯛꯄꯗ ꯀꯗꯥꯏꯋꯥꯏꯗ ꯇꯥꯔꯛꯀꯗꯣꯏꯅꯣ ꯈꯪꯗ꯭ꯔꯤꯕꯅꯦꯕ
ꯍꯦ ꯍꯦ ꯍꯦ ꯇꯥꯕꯝ ꯂꯩꯇ꯭ꯔꯤꯕ ꯑꯩꯁꯦ
ꯀꯥꯐꯝ ꯂꯩꯇ꯭ꯔꯤꯕ ꯇꯥꯗꯤ ꯇꯥꯔꯧꯗꯣꯏꯅꯦꯕ ꯈꯥꯝꯗꯕꯗꯤ ꯌꯥꯗ꯭ꯔꯦꯕ
ꯎꯝ ꯅꯪ ꯅꯪ ꯂꯩꯔꯝꯒꯅꯤꯗ ꯊꯕ ꯅꯪꯅ ꯍꯥꯏꯗꯣꯛꯄ ꯏꯀꯥꯏ ꯑꯣꯏꯔꯝꯒꯅꯤ
ꯇꯥꯐꯝ ꯊꯤꯔꯤ ꯎꯝ
ꯍꯧꯖꯤꯛꯅ ꯀꯔꯣꯝꯗ ꯂꯩꯕ
ꯍꯧꯖꯤꯛꯅ ꯃꯊꯛꯂꯣꯝꯗ
ꯑꯣ ꯍꯦꯜꯂꯒ ꯃꯌꯥꯝ ꯍꯦꯜꯂꯒ ꯏꯪꯀꯔꯦꯖꯀꯨꯟꯂꯒ ꯄꯨꯔꯤꯁꯦ
ꯂꯝ ꯐꯌꯥꯝꯅ
ꯑꯣ ꯐꯅꯦ ꯑꯗꯨꯗꯦ ꯃꯤꯁꯅꯦꯅꯦ ꯑꯗꯨꯗꯦ
ꯅꯪꯁꯨ ꯁꯥꯔ ꯑꯣꯏꯔꯤꯁꯤꯗꯤ
ꯃꯤꯁ ꯁꯂꯥꯥꯟꯗꯦꯔꯗꯦ
ꯗꯨ ꯈꯨꯨꯗꯅ
ꯅꯪ ꯄꯨꯡ ꯍꯧꯖꯤꯛꯐꯥꯎ ꯇꯨꯝꯗ꯭ꯔꯒ ꯀꯔꯝ ꯀꯥꯟꯗ ꯁ꯭ꯀꯨꯜ ꯆꯠꯄ
ꯑꯩ ꯍꯧꯖꯤꯛꯀꯥꯟꯗꯤ ꯕ꯭ꯔꯦꯛ ꯂꯧꯋꯦ
ꯀꯩꯒꯤ
ꯑꯩ ꯉꯁꯥꯏ ꯑꯩꯒꯤ ꯑꯪꯀꯜꯒꯤ ꯑꯅꯥꯕꯅꯤ ꯍꯥꯏꯕꯗꯣ ꯉꯔꯥꯡ ꯈꯛꯇ ꯂꯥꯛꯄꯗ ꯀꯥꯔ ꯑꯩ
ꯎꯝ
ꯉꯁꯥꯏ ꯑꯩꯅ ꯋꯥꯔꯤ ꯁꯥꯕꯗꯣ
ꯎꯝ
ꯅꯪꯉꯣꯟꯗ ꯁꯥꯈꯤꯕ꯭ꯔꯥ ꯅꯪ ꯅꯪ
ꯁꯥꯗꯦꯗ ꯑꯩꯉꯣꯟꯗꯗꯤ ꯁꯥꯗ꯭ꯔ ꯁꯥꯗ꯭ꯔꯒ
ꯏꯕꯥꯅꯤ ꯁꯥꯕꯗꯤ ꯕꯣꯟ ꯈꯛꯇꯅꯤꯅ
ꯕꯣꯜꯒꯤ ꯈꯛꯇꯅ ꯑꯩ ꯑꯪꯈꯜ ꯑꯃ ꯅꯥꯏꯌꯦꯕꯀꯣ ꯑꯗꯨꯒꯤ ꯁꯦꯕꯥ ꯇꯧꯕ ꯆꯠꯄꯅꯦꯕ ꯑꯩꯁꯦ ꯍꯞꯇꯥ ꯑꯅꯤꯃꯨꯛ ꯍꯥ
ꯂꯝꯐꯦꯟꯗ ꯂꯩꯔꯕ
ꯔꯤꯝꯁꯇ ꯂꯩꯕꯀꯣ ꯑꯗꯣ ꯍꯧꯖꯤꯛꯇꯤ ꯁꯤꯈ꯭ꯔꯦꯕ ꯄꯨꯂꯣꯏꯕ ꯂꯣꯏꯔꯦ ꯂꯣꯏꯅ ꯂꯣꯏꯔꯦꯕꯀꯣ ꯑꯗꯨ ꯑꯩ ꯉꯔꯥꯡ ꯈꯛꯇ ꯂꯥꯛꯄꯗ ꯉꯗꯦ ꯑꯗꯨꯒꯤ ꯑꯩ ꯉꯥꯏꯍꯥꯛ ꯍꯣꯁꯄꯤꯇꯥꯜꯗ ꯇꯗꯕ ꯀꯔꯤ ꯄꯣꯊꯥꯒꯦꯅꯀꯣ
ꯆꯠꯇꯔꯤ ꯃꯇꯝ ꯈꯔ
ꯐꯩ ꯐꯩ ꯎꯝ ꯑꯗꫭ ꯅꯪꯒꯤ ꯑꯪꯀꯜ ꯍꯥꯏꯁꯦ ꯁꫭꯝ ꯌꯨꯝꯂꫭꯝꯗꯒꯤ
ꯀꯩꯕ
ꯎꯝ ꯁꯨꯝ ꯌꯨꯝꯂꯣꯝꯗꯒꯤ ꯑꯪꯀꯜꯂꯕ
ꯑꯩꯒꯤ ꯏꯃꯥꯒꯤ ꯍꯦꯛ ꯃꯅꯥꯎ ꯅꯨꯨꯄꯥ
ꯑꫭ
ꯒꯤꯌꯟ ꯇꯥꯔꯕ
ꯎꯝ ꯇꯥꯔꯦ ꯑꯗꫭ ꯕꯣꯟꯗꯣ ꯈꯪꯂꯣ ꯍꯥꯏꯔꯛꯑꯣ
ꯍꯏꯔꯛꯀꯦ
ꯃꯦꯁꯦꯁꯇꯣ ꯀꯛꯀꯅꯨꯀꯣ
ꯀꯛꯑꫭꯏ ꯑꯩꯗꯤ ꯑꯗꯨꯝ ꯀꯛꯇꯕꯅꯤ ꯑꯩ ꯃꯦꯁꯦꯁꯅ ꯋꯥꯏ ꯆꯥꯏꯔꯕꯅꯦ
ꯃꯌꯥꯝꯒꯤ ꯃꯦꯁꯦꯖꯇꫭ ꯐꯣꯟ ꯇꯧꯔꯛꯀꯦꯅ
ꯎꯝ ꯃꯦꯁꯦꯍ ꯌꯥꯝ ꯌꯥꯝꯈ꯭ꯔꯦ
ꯑꯩꯁꯨ ꯑꯩꯁꯨ ꯋꯥꯔꯤ ꯁꯥꯕ ꯍꯩꯇꯕꯅꯦꯕꯀꯣ
ꯎꯝ
ꯑꯗꯨꯗ ꯃꯣꯏꯒꯤ ꯃꯤꯁ ꯀꯅꯥ ꯀꯅꯥ ꯑꯍꯥꯡꯕ ꯂꯩꯕ꯭ꯔꯥ ꯍꯥꯏ ꯑꯗꯨ ꯃꯤ ꯃꯌꯥꯝ ꯃꯦꯁꯦꯁ ꯊꯥꯔꯛꯄꯗꫭ ꯅꯨꯄꯥꯁꯨ ꯃꯌꯥꯝ ꯊꯥꯔꯛꯄ꯭ꯔꯣ
ꯎꯝ
ꯀꯩꯒꯤꯅꫭ ꯅꯨꯄꯤꯗꯥꯕꯎ ꯋꯥꯔꯤ ꯁꯥꯕ ꯍꯩꯇ꯭ꯔ ꯅꯨꯄꯥꯗ ꯀꯃꯥꯏꯅ ꯀꯣꯜ ꯇꯧꯗꯣꯏꯅꯣ
ꯑꯩꯁꯦ ꯅꯨꯄꯤꯁꯦ ꯑꯩꯅ ꯍꯦꯛ ꯌꯥꯎꯔꯛꯄꯗꯒꯤꯀꯣ ꯅꯨꯄꯤꯁꯦ ꯃꯉꯥꯃꯨꯛꯇꯤ ꯁꯥꯟꯅꯔꯦ
ꯑꯩꯗꯤ ꯅꯨꯄꯥ ꯑꯃꯈꯛ ꯁꯥꯟꯅꯈꯒ꯭ꯔꯦ ꯑꯗꯨꯁꯨ ꯃꯥꯗꯣ ꯔꯤꯀ꯭ꯋꯦꯁ ꯇꯧꯔꯛꯄ ꯑꯗꯨ ꯑꯩꯁꯨ ꯅꯨꯄꯥꯒꯤ ꯋꯥꯗꫭ ꯍꯩꯅꯗꯦꯕ
ꯏꯁ ꯅꯨꯄꯥ ꯅꯨꯄꯤ ꯆꯞ ꯃꯥꯟꯅꯩꯌꯦ
ꯆꯞꯄꯨꯗꯤ ꯃꯥꯟꯅꯕ ꯑꯗꯨ ꯑꯣꯏꯔꯁꯨ ꯂꯩꯗꯅ ꯏꯁꯇ꯭ꯔꯦꯟꯖꯔꯕꯨ ꯀꯃꯥꯏꯅ ꯏꯏ ꯃꯔꯨꯞ ꯑꯣꯏꯔꯗꯤ ꯐꯩ
ꯑꯗꯨꯑꫭꯏꯁꯨ ꯃꯔꯨꯞ ꯃꯔꯨꯞ ꯑꯗꯨ ꯑꯔꯣ ꯑꯗꯨꯝ ꯋꯥꯔꯤ ꯁꯥꯟꯅꯔꯒ ꯃꯔꯨꯞ ꯑꯣꯏꯔꯛꯀꯗꯣꯏꯅꯦ
ꯍꯣꯏ ꯑꯗꯨ ꯑꯣꯏꯁꯨ ꯀꯩ ꯋꯥꯔꯤ ꯁꯥꯟꯅꯗꫭꯏꯅꫭ ꯅꯨꯄꯥꯒ ꯅꯨꯄꯥꯒꯕꯣ
ꯑꯩꯗꯤ ꯈꯪꯅꯕ ꯃꯤꯒ ꯋꯥꯔꯤ ꯁꯥꯟꯅꯕꯗꯤ ꯈꯪꯅꯗꯕ ꯃꯤꯒ ꯋꯥꯔꯤ ꯁꯥꯟꯅꯕꯅ ꯅꯨꯡꯉꯥꯏꯌꯦ
ꯑꯗꯨ ꯈꯪꯗꯦꯗ ꯅꯨꯄꯥ ꯅꯨꯄꯥ ꯃꯁꯦꯟꯗꯤ ꯀꯩꯅꯣꯝ ꯇꯧꯋꯤꯗ ꯁꯥꯟꯅꯕꯗ ꯋꯥꯔꯤꯗꯨ ꯅꯨꯡꯉꯥꯏꯇꯦꯕ ꯅꯣꯏ ꯅꯨꯄꯤꯗꯤ ꯎꯝ ꯀꯩꯍꯥꯅꯤ ꯁꯨꯝ ꯎꯝ
ꯁꯥꯏꯟꯁꯇꯁꯨ ꯂꯩꯇ꯭ꯔꯣ ꯃꯤꯒꯤ ꯑꯣꯄꯣꯖꯤꯠ ꯑꯦꯇꯔꯦꯛ ꯏꯁ ꯑꯗꯔ ꯀꯥꯏꯅ ꯅꯨꯄꯥ ꯃꯁꯦꯟꯗꯤ ꯋꯥꯔꯤꯗꯨ ꯊꯣꯛꯑꯣ ꯌꯥꯗꯦꯕ
ꯄꯩꯁꯥ ꯊꯥꯅꯗ꯭ꯔꯤꯉꯩꯗ ꯍꯌꯦꯡ ꯃꯤꯁꯤꯗꯨ ꯁꯤꯈ꯭ꯔꯅꯤ ꯀꯃꯥꯏꯅ ꯇꯧꯅꯤ
ꯎꯝ ꯎꯝ ꯎꯝ ꯎꯝ ꯎꯝ ꯁꯤ ꯈꯔꯁꯨ ꯀꯥꯟꯅꯤꯅ
ꯀꯧꯔꯤꯔꯣ ꯁꯤꯒꯔꯥꯖꯨ ꯀꯥꯟꯅꯤꯅ ꯍꯥꯏꯗꯣ
ꯑꯇꯣꯞꯄ ꯃꯌꯥꯝ ꯂꯩꯗꯨꯗꯤ
ꯅꯠꯇꯦ ꯑꯩꯅ ꯁꯤꯕ ꯍꯥꯏꯗꯤ ꯃꯥ ꯉꯝꯗ꯭ꯔꯗꯗꯤ ꯍꯥꯏꯕ ꯄꯨꯡ ꯇꯔꯨꯛꯇꯅꯤ ꯍꯥꯌꯦꯡ
ꯉꯝꯅꯤ ꯉꯝꯅꯤ ꯉꯝꯅꯤ ꯉꯝꯅꯤ ꯉꯝꯅꯤ ꯉꯝꯅꯤ ꯉꯝꯅꯤ ꯉꯝꯅꯤ ꯍꯦꯛ ꯉꯝꯗꯕꯗ ꯄꯤꯒꯦ ꯅꯉꯣꯟꯗ
ꯑꯣ ꯊꯥꯅꯗ꯭ꯔꯁꯨ
ꯎꯝ
ꯑꯣ ꯄꯩꯁꯥꯁꯦ ꯐꯩꯅꯤ ꯐꯩꯅꯤ ꯂꯤꯗꯤ ꯈꯪ ꯑꯩꯒꯤ ꯊꯥꯖꯗꯤꯗ
ꯑꯗꯨꯒ ꯀꯥꯒ꯭ꯔꯥꯒꯅ ꯀꯔꯤ ꯍꯥꯏꯗꯣꯏꯕ ꯃꯗꯥꯎꯗ ꯀꯥꯕꯅꯤ ꯀꯥꯏꯅ ꯍꯩꯁꯨ ꯍꯩꯇꯕꯗꯥ
ꯑꯗꯨꯗꯤ ꯄꯥꯎꯈꯨꯝꯗꯨꯗꯤ ꯍꯌꯦꯡ ꯇꯥꯔꯣꯗꯅ ꯅꯪꯅ ꯑꯦꯗꯚꯥꯟꯁꯇ ꯅꯪ
ꯃꯗꯤ ꯑꯝꯕꯥꯎ ꯊꯤꯗ ꯇꯥꯗꯦꯗ ꯑꯣꯏꯗꯤ ꯌꯥꯝ ꯍꯥꯏꯒꯜꯂꯤ ꯇꯜꯂꯤꯗ
ꯑꯁ ꯊꯣꯏꯕꯒꯤ ꯅꯠꯇꯦꯍꯦ ꯃꯥꯒꯤ ꯃꯑꯣꯡꯗꯨꯅꯅꯦ ꯃꯤꯅ ꯍꯥꯏꯌꯦ ꯃꯤꯅ ꯍꯥꯏꯔꯤꯅꯔꯤꯗꯣ ꯃꯔꯝ ꯑꯃ ꯂꯩꯔꯕꯅꯦ
ꯎꯝ ꯅꯠꯇꯦ ꯅꯠꯇꯦ ꯑꯗꯨ ꯃꯔꯝ ꯂꯩꯔꯁꯨ ꯂꯩꯗꯅ ꯃꯤꯅ ꯀꯥꯕꯗꯨꯕꯨ ꯑꯁ ꯃꯗꯥꯎꯗ ꯀꯥꯕꯅꯤ
ꯅꯪꯅ ꯑꯗꯨꯛ ꯌꯥꯝꯅ ꯌꯦꯡꯊꯤꯔꯨꯏꯗꯨꯕꯨ ꯀꯩꯒꯤꯅꯣ
ꯃꯤꯁꯦ ꯑꯩꯗꯤ ꯎꯝ ꯌꯦꯡꯊꯤꯗꯦ ꯁꯥꯎꯔꯤꯅꯤ ꯀꯩꯅꯣ
ꯑꯗꯨꯐꯥꯎꯒ ꯁꯥꯥꯎꯔꯗꯨ ꯂꯩ
ꯅꯣꯏꯁꯨ ꯅꯣꯏꯁꯨ ꯁꯥꯎꯔꯤꯗꯨꯗꯤ ꯃꯥꯅ ꯉꯝꯕꯒꯤ ꯀꯔꯤ ꯇꯧꯕꯒꯤ ꯉꯝꯃꯤꯅꯣ ꯁꯤ ꯅꯨꯄꯥ ꯑꯄꯤꯛ ꯄꯥꯁꯦ ꯃꯥꯗ ꯉꯝꯃ ꯂꯩꯌꯦꯅ
ꯍꯥꯏꯗꯤꯍꯦ ꯑꯩ
ꯐꯦꯁꯕꯨꯛꯀꯥꯁꯦ ꯄꯥꯏꯗ꯭ꯔꯕꯅꯦ ꯑꯩꯗꯤ ꯍꯌꯦꯡ ꯋꯥꯀꯞ ꯂꯣꯏꯔ ꯄꯥꯏꯔꯒꯦꯅ
ꯑꯩꯗꯤ ꯐꯦꯁꯕꯨꯛ ꯀꯛꯈꯤꯕ ꯀꯨꯏꯔꯦ
ꯐꯩ ꯀꯛ꯭ꯇꯔꯤꯗꯣ ꯀꯛꯑꯝꯗ꯭ꯔꯗꯤ ꯅꯪꯁꯨ ꯉꯥꯡꯕ ꯌꯥꯎꯔꯝꯗꯣꯏꯅꯤ
ꯎꯝ
ꯍꯧꯖꯤꯛ ꯃꯩ ꯊꯥꯕꯗꯣ ꯈꯪꯕ꯭ꯔꯥ
ꯍꯥ
ꯑꯃꯨꯛ ꯃꯌꯨꯝ ꯃꯩ ꯊꯥꯕꯗꯣ
ꯀꯅꯥꯗ
ꯑꯁ ꯉꯁꯥꯏ ꯅꯨꯡꯊꯤꯜꯒꯤ ꯄꯥꯎ ꯇꯥꯗ꯭ꯔꯣ ꯅꯪ
ꯑꯁ ꯑꯩꯗꯤ ꯐꯦꯁꯕꯨꯛꯀꯥ ꯄꯥꯏꯗꯕ ꯀꯨꯏꯔꯦꯗ
ꯐꯦꯁꯕꯨꯛ ꯀꯛꯊꯠꯈ꯭ꯔꯦ
ꯃꯩ ꯊꯥꯏ ꯇꯧꯕꯗꯨ ꯇꯔꯨꯛ
ꯑꯗꯨꯝ ꯍꯧꯔꯒ ꯂꯩꯌꯦ ꯑꯗꯨꯝ
ꯃꯣꯏ ꯁꯦꯟꯇ꯭ꯔꯦꯜ ꯐꯣꯔꯁꯀꯤ ꯃꯃꯥꯡꯗ ꯆꯦꯜꯂꯨꯕ ꯄꯦꯇ꯭ꯔꯣꯜ ꯄꯥꯏꯔꯒ ꯆꯦꯟꯕꯒꯤ ꯚꯤꯗꯤꯌꯣ ꯊꯥꯒꯠꯂꯦ
ꯎꯝ ꯍꯣꯏ
ꯁꯥꯈ꯭ꯔꯕ ꯁꯤꯗ ꯅꯨꯡꯉꯥꯏꯕ ꯋꯥꯔꯤ ꯑꯣꯏꯅ ꯁꯥꯈ꯭ꯔꯁꯤꯗ ꯑꯗꯨ
ꯑꯗꯨꯅꯦ
ꯑꯗꯨ ꯑꯗꯣ ꯅꯪꯒꯤ ꯕꯣꯟꯒꯤ ꯀꯟꯗꯤꯁꯟꯗꯨꯣ ꯀꯔꯤꯅꯣ ꯍꯥꯏꯔꯣꯅꯦ ꯑꯩꯒꯤꯗꯤ ꯍꯦꯛ ꯄꯣꯕꯒ ꯄꯤꯒꯦ ꯌꯥꯗꯦ ꯅꯉꯣꯟꯗ
ꯃꯤꯗꯣꯀꯣ ꯁꯨꯝ ꯈꯟꯕꯅꯦꯕꯀꯣ
ꯑꯩꯗꯤ ꯅꯪ ꯕꯣꯟꯒꯤ ꯈꯜꯂꯒ ꯂꯩꯈ꯭ꯔꯕꯖꯥꯠꯅ ꯁꯤꯅꯤ
ꯏꯕꯨ
ꯅꯪꯅ ꯑꯁ ꯑꯩ ꯈꯟꯈꯤꯒꯦ ꯍꯥꯏꯕꯗꯣ
ꯎꯝ
ꯑꯗꯨꯝ ꯈꯜꯂꯒ ꯂꯩꯈ꯭ꯔꯕ ꯇꯥꯔꯦ ꯁꯤꯅꯦ
ꯑꯩꯒ ꯀꯩꯅꯣꯅꯦꯕꯀ ꯃꯔꯝꯗꯤ ꯑꯩ ꯍꯟꯗꯛꯁꯦ ꯕꯣꯜꯁꯦ ꯑꯇꯣꯞꯄꯒꯤ ꯀꯩꯅꯣꯒꯤꯗꯤ ꯐꯖꯅ ꯃꯨꯟꯅ ꯌꯦꯡꯗ꯭ꯔꯦꯕꯀꯣ ꯍꯥꯟꯅꯗꯤ ꯌꯥꯝ ꯌꯦꯡꯉꯦ ꯍꯧ ꯋꯥꯔꯜ ꯀꯞꯁꯦ ꯑꯣ ꯑꯩꯈꯣꯏ ꯃꯤ ꯃꯌꯥꯝ ꯌꯥꯝ ꯄꯨꯜꯂꯤꯒꯅꯦ
ꯎꯝ
ꯎꯝ
ꯇꯤꯚꯤꯒꯗ ꯄꯨꯟꯅ ꯄꯨꯟꯅ ꯌꯦꯡꯂꯤꯤꯉꯩ ꯃꯔꯝꯗꯣ ꯑꯗꯨꯗꯅꯦ ꯑꯗꯨꯝ ꯌꯦꯡꯉꯤꯕ ꯑꯁ ꯂꯥꯎꯕꯒ ꯃꯤꯅꯦ ꯑꯃꯒ ꯂꯥꯎꯅꯕꯗꯣ ꯀꯌꯥꯝꯃꯨꯛ ꯅꯨꯡꯉꯥꯏꯕ꯭ꯔꯥ ꯑꯗꯣ ꯍꯧꯖꯤꯛꯇꯤ ꯅꯨꯡꯉꯥꯏꯇ꯭ꯔꯦꯀꯣ ꯑꯗꯨꯒꯤ ꯃꯇꯝꯗꯣ ꯍꯧꯖꯤꯛꯇꯤ ꯃꯆꯥ ꯃꯆꯥꯒꯤ ꯐꯣꯟ ꯂꯩꯅꯔꯕꯅꯤꯅ ꯍꯣꯏ ꯈꯔ ꯑꯃꯗꯤ ꯄꯨꯟꯅ ꯌꯦꯡꯕꯗꯤ ꯌꯦꯡꯉ ꯂ ꯑꯣꯏꯔ
ꯎꯝ ꯑꯩꯈꯣꯏꯒꯤꯗꯤ ꯍꯌꯦꯡ ꯁꯦꯃꯤꯐꯥꯏꯅꯦꯜꯗꯒꯤ ꯀꯥꯞꯀꯅꯤ ꯄꯨꯟꯅ
ꯍꯣꯜꯗꯒ ꯑꯩꯈꯣꯏꯅ ꯑꯗ ꯈꯟꯈ꯭ꯔꯣ ꯅꯪꯗꯤ ꯑꯗꯨꯒ ꯃꯦꯁꯦꯖꯇ ꯍꯥꯏꯔꯛꯑꯣ ꯅꯪꯒꯤ ꯀꯟꯗꯤꯁꯟꯗ ꯅꯪꯒꯤ ꯇꯥꯔꯝꯁ ꯑꯦꯟ ꯀꯟꯗꯤꯁꯟꯗꯣ ꯍꯥꯏꯔꯛꯑꯣ
ꯁꯦꯀ꯭ꯔꯝꯕ ꯈꯟꯖꯔꯀꯣ
ꯎꯝ ꯁꯦ ꯁꯦꯠꯇ
ꯍꯥꯟꯅ ꯃꯤꯒꯤ ꯃꯤꯉꯣꯝꯗ ꯆꯥꯝꯃꯉꯥ ꯄꯤꯊꯣꯛꯑꯁꯨ ꯍꯟꯗꯛꯀꯤꯨꯗꯤ ꯑꯝꯇ ꯊꯜꯗꯅꯦ ꯊꯗꯤꯦꯗ
ꯎ
ꯑꯗꯨꯕꯨ ꯑꯗꯨꯗꯤ ꯃꯤꯗꯨꯗ ꯑꯃꯗ ꯑꯃꯨꯔꯛꯀ ꯊꯥꯅꯤꯡꯈ꯭ꯔꯦꯗ
ꯊꯥꯅꯁꯦ ꯊꯥꯅꯁꯦ ꯈꯜꯂꯣ ꯅꯪꯒꯤ ꯀꯔꯝ ꯍꯥꯏꯅ ꯍꯥꯏꯗꯤ ꯀꯞ ꯂꯧꯕꯗ ꯊꯥꯅꯁꯤꯔꯥ ꯅꯠꯇ꯭ꯔꯒꯅ ꯅꯪꯒꯤ ꯑꯗꯨꯃꯥꯏꯅ ꯐꯥꯁ ꯗꯣꯁ ꯇꯧꯕꯗ ꯊꯥꯅꯁꯤꯔꯥ ꯍꯥꯏꯔꯣ ꯍꯥꯏꯔꯣ
ꯑꯁꯦ ꯏꯁꯄꯦꯟꯁꯦ ꯀꯃꯥꯏꯅ ꯇꯧꯗꯣꯏꯅꯣ ꯈꯪꯗꯦꯅꯦ ꯑꯩ ꯀꯣꯡ ꯌꯥꯝ ꯉꯥꯡꯕꯅꯦ
ꯎꯝ ꯎꯝ ꯎꯝ ꯏꯁꯄꯦꯟꯒ ꯐ꯭ꯔꯥꯟꯁꯀꯅꯤ ꯇꯥꯏꯗꯣ ꯈꯜꯂ ꯈꯜꯂ ꯈꯜꯂ
ꯐ꯭ꯔꯥꯟꯁꯀꯥ
ꯐ꯭ꯔꯥꯟꯁꯀ ꯏꯁꯄꯦꯟꯒ ꯑꯗꯨꯗꯅ ꯅꯪ ꯈꯟꯗꯣꯏꯁꯦ ꯁꯣꯝꯗꯗꯤ ꯈꯟꯅꯤꯡꯗ꯭ꯔꯣ ꯁꯣꯝꯗꯤ ꯅꯣꯔꯋꯦ ꯂꯩꯔꯤ ꯏꯪꯂꯦꯟ ꯂꯩꯔꯤ
ꯑꯥꯎ
ꯀꯃꯥꯏꯅ ꯇꯧꯁꯤꯒꯦ
ꯆꯩꯅꯣ
ꯍꯥ
ꯍꯥꯎ
ꯑꯩꯁꯦ ꯑꯩꯉꯣꯟꯗ ꯑꯣꯏꯅ ꯊꯥꯕꯅ ꯐꯥꯗꯧꯅꯦ ꯏꯁꯄꯦ
ꯀꯔꯤꯗ
ꯏꯁꯄꯦꯟ ꯁꯄꯦꯅ ꯑꯩ ꯉꯁꯤ ꯅꯨꯃꯤꯠ ꯃꯪꯗ ꯀꯔꯤ ꯃꯪꯕ꯭ꯔꯥ ꯑꯝꯇ ꯌꯦꯡꯈꯤꯒꯦꯗ
ꯈꯥꯂ ꯈꯅ ꯍꯌꯦ ꯃꯥꯟ ꯈꯥꯅ ꯍꯟꯒꯦ ꯍꯌꯦꯡ ꯈꯜꯂꯣ
ꯍꯌꯦꯁꯦ ꯑ
ꯑꯣꯈ꯭ꯔꯕ ꯀꯔꯤꯒꯨꯝꯕ ꯍꯌꯦꯡꯁ ꯄꯈ꯭ꯔꯕ ꯅꯪꯉꯣꯟꯗ ꯄꯤꯔꯦꯅ ꯇꯥꯕ꯭ꯔꯣ
ꯀꯩꯅꯣꯁꯦ ꯑꯔꯖꯦꯟꯇꯤꯅꯥꯁꯦ ꯑꯔꯖꯦꯟꯇꯤꯅꯥ ꯀ ꯎꯝ